ꯃꯥꯅꯦ ꯑꯗꯨꯃꯥꯏꯅ ꯇꯧꯔꯛꯄꯗ ꯐꯤꯞꯇꯤ ꯐꯤꯞꯇꯤ ꯇꯥꯕꯒꯤ ꯊꯕꯛꯇꯣ ꯃꯣꯏꯅ
ꯑꯗꯨꯒꯤ ꯋꯥꯈꯜꯂꯣꯟ ꯑꯃ ꯂꯩꯇ꯭ꯔꯒꯗꯤꯒꯣ ꯑꯁ ꯑꯉꯥꯡ ꯅꯨꯡꯉꯥꯏꯔꯒ ꯑꯗꯨꯝ ꯑꯗꯨꯗꯤ ꯄ꯭ꯔꯖꯥꯗꯩ ꯍꯧꯔꯒ ꯁꯦꯝꯗꯣꯔꯛꯀꯗꯧꯕ ꯄꯣꯠꯅꯤꯗ꯫ ꯄꯣꯂꯤꯇꯤꯁꯤꯌꯟ ꯗꯇꯍꯦꯛ ꯄꯪꯇꯥꯏ ꯇꯥꯏꯅꯕꯁꯨ ꯌꯥꯕ ꯅꯠꯇꯦ ꯃꯣꯏꯁꯤ ꯑꯗꯨ ꯃꯣꯏ ꯊꯕꯛ ꯁꯟꯖꯤꯞ ꯀꯥꯔꯒ ꯃꯣꯏꯅ ꯇꯧꯅꯤꯡꯕ ꯊꯕꯛꯇꯣ ꯇꯧꯔꯛꯏꯑꯕ ꯑꯩ ꯊꯕꯛꯁꯤ ꯇꯧꯔꯣꯏꯁ ꯆꯦꯔꯥ ꯀ ꯍꯥꯏꯔꯁꯨ ꯊꯕꯛ ꯇꯧꯗꯕ ꯑꯃ ꯁꯦꯟ ꯆꯥ ꯆꯦꯔꯥ ꯀꯥꯏꯗꯁꯨ ꯁꯦꯟ ꯆꯥꯕ ꯑꯃ ꯃꯣꯏ ꯊꯐꯝ ꯊꯣꯛꯄ ꯊꯕꯛꯁꯦ ꯃꯣꯏ ꯊꯣꯛꯄ ꯇꯧꯔꯤꯕ꯫ ꯄ꯭ꯔꯖꯥ ꯑꯩꯈꯣꯏꯅ ꯇꯧꯒꯗꯧꯕꯅꯦꯕ ꯁꯤꯒꯤ ꯃꯤ ꯑꯐꯕ ꯈꯟꯕꯒꯥꯏꯗꯨꯗꯤ ꯑꯣꯖꯥꯁꯨ ꯑꯣꯏꯔꯝꯅꯦꯅ ꯑꯗꯨꯝ ꯃꯄꯤ ꯃꯄꯥꯗꯨꯗꯤ ꯑꯗꯨꯝ ꯐꯔꯝꯕ ꯌꯥꯏ ꯐꯠꯂꯝꯗꯕ ꯌꯥꯢ ꯑꯗꯨꯝ ꯊꯣꯛꯄꯥꯛ ꯂꯥꯛꯄ ꯄꯣꯠꯅꯦꯕ
ꯃꯥꯅꯤ꯫ ꯑꯃꯔꯣꯝꯗ ꯃꯣꯏ ꯃꯣꯏ ꯃꯣꯏ ꯑꯩꯈꯣꯏ ꯃꯍꯨꯠꯇ ꯁꯤꯜꯂꯒ ꯃꯣꯏ ꯊꯣꯛꯍꯟꯕ ꯍꯥꯏ ꯑꯩꯈꯣꯏ ꯅꯠꯇ꯭ꯔꯣ
ꯃꯥꯅꯤ꯫
ꯑꯩꯈꯣꯏꯅꯦꯕ ꯃꯣꯏꯅ ꯑꯣꯏꯔꯤꯁꯦ꯫ ꯑꯩꯈꯣꯏꯒꯤ ꯃꯍꯨꯠꯇ ꯇꯧꯔꯛꯄ ꯃꯣꯏꯗ ꯈꯣꯏꯅ ꯍꯥꯏꯅꯗꯕꯤꯗ ꯃꯣꯏ ꯃꯁꯥꯅ ꯈꯪꯅ ꯑꯗꯨꯝ ꯃꯥꯒꯁꯨ ꯄꯣꯠꯅꯦꯕ ꯃꯥꯒꯤ ꯃꯔꯝꯅꯦꯕ ꯑꯗꯣ ꯃꯁꯥꯅ ꯈꯪꯅ ꯇꯧꯔꯛ ꯐꯠꯇꯕ ꯍꯥꯏꯕꯖꯦ ꯃꯣꯏꯗ ꯃꯅꯤꯡꯗ ꯀꯩꯗ ꯑꯗꯨꯝ ꯄꯩꯁꯥ ꯆꯥꯕꯒꯤꯅꯤ ꯅꯠꯇ꯭ꯔꯒꯅ ꯄꯋꯥꯔꯗꯣ ꯑꯁꯣꯝ ꯅꯥꯀꯟꯗ ꯈꯨꯗꯣꯡꯆꯥꯥꯕ ꯂꯧꯍꯧꯕ ꯌꯥꯕꯩꯅꯤ ꯑꯩ ꯄ꯭ꯔꯖꯥꯗ ꯈꯟꯍꯟꯕ ꯌꯥꯗꯦ꯫ ꯍꯥꯏꯔꯒ ꯄ꯭ꯔꯖꯥꯁꯤꯡꯁꯦ ꯄꯪꯗꯍꯟꯅꯕꯒꯤ ꯊꯕꯛꯁꯦ ꯀꯩꯅꯣꯝ ꯇꯧꯔꯤꯑꯦꯕ꯫ ꯁꯒ ꯀꯩꯅꯣ ꯗꯣꯟꯁꯤꯡꯁꯤꯅ ꯍꯥꯏꯇꯥꯔꯦ꯫ ꯑꯥꯟꯅ ꯗꯣꯟ ꯅꯠꯇꯕ ꯃꯁꯥꯒꯤ ꯏꯟꯗꯤꯄꯦꯟꯗꯦꯟ ꯂꯩ ꯄꯛꯄ ꯀꯥꯡꯕꯨꯁꯦ ꯑꯃꯔꯣꯝꯗ ꯌꯥꯝꯅ ꯀꯥꯟꯅꯔꯤꯁꯦ
ꯎꯝ ꯎꯝ ꯀꯩꯅꯣ ꯔꯤꯖꯅꯦꯜꯒꯤ꯫
ꯎꯝ꯫
ꯍꯥꯏꯗꯤ ꯁꯦꯡꯅ ꯋꯥꯕ ꯖꯒꯥ ꯂꯩ ꯋꯥꯗꯕ ꯖꯒꯥ ꯑꯗꯨꯗꯨꯅ ꯇꯣꯉꯥꯟꯈ꯭ꯔꯒ꯫ ꯐ꯭ꯔꯤꯗꯝ ꯑꯣꯏꯕꯗꯤ ꯑꯗꯨꯒꯤ ꯄꯣꯠꯇꯨꯅ ꯍꯦꯜꯂꯦꯕ ꯑꯃꯨꯛ꯫
ꯍꯣꯏ꯫
ꯏꯁꯥꯗꯅ ꯇꯧꯅꯤꯡꯉꯤ ꯄꯣꯠꯇꯣ ꯄ꯭ꯔꯖꯥꯁꯤꯡꯗꯨꯗ ꯒ꯭ꯌꯥꯟ ꯇꯥꯂ ꯍꯧꯖꯤꯛꯀꯤ ꯁꯥꯎꯠꯀꯤ ꯇꯦꯂꯥꯄꯥꯇꯤꯅ ꯇꯧꯔꯤꯕꯗꯨ꯫
ꯎꯝ꯫
ꯑꯩ ꯃꯥꯁꯨ ꯔꯤꯖꯅꯦꯜꯅꯤꯅ ꯑꯗꯨꯝ ꯃꯥꯅ ꯇꯧꯅꯤꯡꯉꯤ ꯄꯣꯠꯇꯣ ꯑꯗꯨꯝ ꯍꯥꯏꯗꯤ ꯄ꯭ꯔꯖꯥꯅ ꯁꯨꯝ ꯌꯥꯅꯤꯡꯉꯦ꯫
ꯍꯥꯏꯗꯤ ꯊꯕꯛꯇꯨꯗꯤ ꯐꯖ ꯐꯖꯒꯗꯕ ꯍꯥꯏ ꯃꯐꯝꯗꯨꯒꯤ ꯑꯣꯏꯅ ꯆꯥꯎꯈꯠꯀꯗꯕ ꯑꯗꯨꯝ ꯇꯧꯔꯕꯅꯤꯅ ꯄ꯭ꯔꯖꯥꯅꯁꯨ ꯑꯗꯨꯝ ꯌꯥꯅꯤꯡꯉꯕꯅꯤꯅ ꯑꯣꯔꯤꯖꯤꯅꯦꯜ ꯑꯣꯏꯖꯩ ꯍꯥꯏꯕꯒꯤ ꯋꯥꯅꯤ ꯄꯩꯁꯥꯗꯨꯒꯤ ꯈꯔ ꯋꯥꯔꯛꯄ ꯌꯥꯏ ꯍꯥꯏꯕꯒꯤ ꯋꯥꯅꯦ ꯑꯗꯨ ꯄ꯭ꯔꯖꯥꯁꯤꯡꯁꯨ ꯂꯣꯏ ꯁꯞꯄꯣꯔꯠ ꯄꯤꯔꯕꯅꯤꯅ ꯄꯩꯁꯥꯗꯨꯗꯤ ꯁꯨ ꯋꯥꯔꯛ ꯑꯔꯣꯏꯕ
ꯎꯝ
ꯁꯦꯡꯅ ꯍꯥꯏꯔꯗꯤ ꯑꯗꯨꯝ ꯂꯥꯛꯀꯗꯧꯉꯛꯇꯅꯦꯕ
ꯎꯝ ꯃꯅꯦ ꯑꯗꯨꯅ ꯅꯣꯂꯦꯖꯁꯦ ꯅꯣꯂꯦꯖ ꯅꯠꯇ꯭ꯔꯁꯨ ꯉꯁꯥꯏꯒꯤ ꯄ꯭ꯔꯖꯥꯁꯤꯡꯁꯤꯗ ꯀꯩꯅꯣ ꯁꯤ ꯄꯣꯠꯁꯤꯅ ꯀꯩꯅꯣ ꯁꯤ ꯄꯣꯠꯁꯤ ꯀꯩꯗꯧꯔ ꯂꯥꯛꯍꯟꯒꯅꯤ ꯁꯤ ꯄꯣꯠꯁꯤ ꯁꯤ ꯇꯧꯗꯣꯔꯤ ꯁꯤ ꯇꯧꯗꯣꯔꯤ ꯍꯥꯏꯕꯁꯤ ꯂꯣꯏꯅ ꯀꯨꯞꯊꯅ ꯑꯍꯜ ꯂꯃꯟ ꯍꯥꯏꯁꯤꯗꯤ ꯂꯥꯏꯔꯤꯛ ꯇꯝꯃꯛꯇꯕ ꯃꯌꯥꯝ ꯌꯥꯎꯔꯤꯗꯣ ꯃꯅꯤꯄꯨꯔꯗꯗꯤ
ꯎꯝ
ꯄ꯭ꯂꯁ ꯃꯅꯤꯄꯨꯔꯗ ꯏꯟꯗꯤꯌꯥꯗ ꯌꯦꯡꯉꯛ ꯇꯥꯔꯗꯤꯗ ꯗꯝꯃꯗ ꯌꯥꯝꯃꯤ ꯄꯣꯠꯅꯦꯕ ꯑꯍꯜ ꯂꯃꯟꯗ ꯑꯗꯨꯗꯨꯅ ꯑꯦ ꯍꯧꯖꯤꯛꯀꯥꯟ ꯁꯤ ꯂꯥꯛꯇꯨꯔꯦ ꯄꯣꯠꯁꯤꯅ ꯁꯤꯅꯤ ꯁꯤꯂꯥꯛꯇꯨꯏꯁꯤꯅ ꯁꯤꯅꯤ ꯍꯥꯏꯕ ꯄꯣꯠꯁꯤ ꯃꯣꯏꯅ ꯃꯃꯨꯠ ꯇꯥꯅ ꯑꯋꯥꯔꯅꯦꯁ ꯑꯗꯨꯝ ꯄꯤꯕꯤꯒꯗꯕꯅꯦꯕ ꯈꯪꯍꯟꯒꯗꯕꯅꯦ
ꯁꯦꯡꯅꯅ ꯍꯥꯏꯔꯗꯤ ꯑꯍꯜ ꯂꯃꯟ ꯂꯥꯏꯔꯤꯛ ꯇꯝꯕꯤꯕ ꯏꯁꯀꯤꯝꯗ ꯌꯥꯎꯔꯤꯅꯤ
ꯑꯗꯨꯒꯤ ꯏꯁꯀꯤꯝꯗꯣ ꯌꯥꯎꯔꯒꯁꯨ ꯃꯣꯏꯅ ꯎꯁꯤꯟꯅꯗꯕ ꯁꯥꯔꯒ ꯍꯥꯏꯗꯤ ꯑꯍꯜ ꯂꯃꯟꯁꯤꯡ ꯂꯥꯏꯔꯤꯛ ꯇꯝꯈ꯭ꯔꯒꯗꯤ ꯈꯪꯒꯅꯤ ꯍꯥꯏꯅ ꯑꯑꯣꯏꯅ ꯄꯥꯡꯍꯜꯂꯒ
ꯎꯝ
ꯑꯗꯨꯒꯤ ꯏꯁꯀꯤꯝ ꯂꯥꯛꯄ ꯄꯩꯁꯥꯗꯨꯅ ꯃꯣꯏꯅ ꯆꯥꯊꯣꯛꯑꯒ ꯂꯥꯛꯇꯕ ꯁꯥꯔ ꯇꯨꯃꯤꯟ ꯂꯩꯈ꯭ꯔꯒ ꯑꯗꯨꯝ ꯅꯥꯀꯣꯡ ꯃꯦꯟꯂꯒ ꯅꯪ ꯉꯥꯡꯅꯤꯡ ꯉꯥꯡꯉꯣ ꯍꯥꯏꯅ ꯑꯗꯨꯝ
ꯂꯩꯕꯁꯤꯗꯅꯦꯕ
ꯑꯗꯨꯅꯦ ꯍꯧꯖꯤꯛ
ꯑꯁꯦꯡꯕꯩ ꯃꯤ ꯐꯔꯒꯗꯤꯀꯣ ꯃꯣꯏꯅꯕꯨ ꯐꯔꯒꯗꯤ ꯑꯍꯜ ꯂꯃꯟꯁꯤꯡꯁꯦ ꯂꯥꯏꯔꯤꯛ ꯇꯝꯕꯤꯒꯗꯧꯕꯅꯦ
ꯎꯝ
ꯍꯣꯏ ꯇꯝꯕꯤꯗꯕ ꯍꯥꯏꯁꯦ ꯃꯣꯏꯅ ꯇꯧꯔꯛꯄ ꯉꯛꯇꯅꯤꯅ ꯑꯩꯈꯣꯏꯅ ꯋꯥ ꯉꯥꯡꯉꯨꯕ꯭ꯔ ꯍꯥꯏꯗꯤ ꯉꯥꯡꯉꯨꯔꯦ ꯍꯥꯏꯔꯒꯁꯨ ꯑꯍꯜ ꯂꯃꯟ ꯋꯥꯠ ꯇꯒ ꯇꯥꯗꯦꯒ ꯍꯥꯏꯕ ꯑꯃ ꯋꯥ ꯂꯥꯛꯑ ꯁꯤꯒꯤ ꯄꯣꯠꯁꯤꯗꯤ ꯑꯉꯥꯡꯒꯤ ꯄꯣꯠ ꯅꯠꯇꯦ ꯁꯤꯗ ꯑꯩꯈꯣꯏꯅ ꯇꯧꯕꯗꯕꯨ ꯄꯣꯠꯅꯤ ꯅꯣꯏ ꯌꯥꯎꯔꯛꯀꯅꯨ ꯍꯥꯏꯔꯛꯑꯅꯤꯕ ꯑꯗꯨꯝ ꯑꯍꯜ ꯂꯃꯟ ꯁꯤꯡꯁꯤꯁꯨ ꯃꯣꯏꯅ ꯈꯔ ꯇꯥꯔꯤꯕ ꯑꯗꯨꯝ ꯆꯨꯝꯃꯦꯅ ꯑꯗꯨꯝ ꯑꯍꯟꯗꯤ ꯑꯍꯟꯅꯤ ꯑꯍꯟꯗ ꯋꯥ ꯃꯊꯛ ꯉꯥꯡꯒꯅꯨ ꯍꯥꯏꯅ ꯑꯗꯨꯝꯁꯨ ꯂꯩ ꯌꯥꯈ꯭ꯔꯦ
ꯃꯥ
ꯑꯗꯨ ꯃꯣꯏꯅꯁꯨ ꯎꯕ ꯄꯣꯠꯇꯣ ꯁꯥꯟꯅ ꯎꯕ ꯉꯝꯖꯔꯒꯗꯤ ꯐꯕ
ꯎꯝ
ꯁꯥꯟꯅꯁꯨ ꯎꯕ ꯉꯝꯗ꯭ꯔꯕꯅꯤꯅ ꯑꯗꯨꯝ ꯃꯣꯏꯒꯤ ꯋꯥ ꯑꯗꯨꯝ ꯇꯥꯔꯒ ꯅꯍꯥꯥꯁꯤꯡꯁꯨ ꯑꯗꯨꯝ ꯏꯜꯂ ꯑꯗꯨꯝ ꯆꯠꯄꯅꯦꯕ
ꯑꯗꯨꯅꯦ
ꯑꯗꯨ ꯏꯁꯀꯤꯝꯁꯦ ꯑꯃꯨꯛꯇꯪ ꯐꯖꯅ ꯍꯥꯏꯗꯤ ꯑꯦꯋꯥꯔꯅꯦꯁ ꯄꯤꯕꯒꯤ ꯁ꯭ꯀꯤꯝꯁꯨ ꯐꯅꯌꯥꯝ ꯂꯩꯔꯤ ꯄꯣꯠꯅꯤꯗ ꯄꯣꯠꯀꯤ ꯃꯔꯝꯗ ꯅꯠꯇ꯭ꯔꯒꯅ ꯑꯇꯣꯞ ꯑꯇꯣꯞꯄ ꯐꯅꯌꯥꯝ ꯍꯥꯏꯗꯤ ꯖꯣꯕ ꯀꯥꯔꯗꯀꯤ ꯃꯔꯝꯗ ꯖꯣꯕ ꯀꯥꯔꯗꯁꯤꯗꯁꯨ ꯑꯩꯈꯣꯏ ꯄꯩꯁꯥꯥꯁꯦ ꯀꯃꯥꯏꯅ ꯆꯪꯍꯟꯒꯅꯤ ꯅꯣꯏ ꯍꯥꯏꯗꯤ ꯑꯦꯀꯥꯎꯟꯗꯣ ꯀꯃꯥꯏ ꯂꯤꯡ ꯇꯧꯒꯅꯤ ꯁꯦꯡꯅ ꯍꯥꯏꯗꯤ ꯑꯗꯨꯒꯤ ꯑꯣꯏꯅ ꯑꯦꯖꯦꯟꯠ ꯂꯥꯛꯑꯒ ꯈꯨꯟ ꯈꯨꯟꯁꯤꯗ ꯑꯦꯋꯥꯔꯅꯦꯁ ꯄꯤꯒꯗꯧꯕꯅꯦꯕ ꯃꯥꯏ ꯃꯥꯏ ꯃꯇꯝ ꯃꯇꯝꯗꯨꯒꯤ ꯈꯪꯅꯕꯒꯤ ꯑꯗꯨꯁꯤꯡꯗꯨꯁꯨ ꯑꯝꯇ ꯇꯧꯕꯤꯗ꯭ꯔꯕꯅꯤꯅ ꯑꯗꯨꯝ ꯁꯣꯃꯀꯔ ꯑꯣꯏꯅꯗꯤ ꯁꯤ ꯌꯥꯗ꯭ꯔꯦ ꯁꯤ ꯑꯁꯤ ꯇꯧꯔꯦ ꯑꯗꯨ ꯇꯧꯔꯦꯒ ꯍꯥꯏꯔꯒ ꯄꯩꯁꯥꯗꯣ ꯃꯣꯏ ꯆꯥꯕ ꯌꯥꯅꯕ ꯃꯑꯣꯡꯗ ꯐꯪꯗ꯭ꯔꯕ ꯃꯅ ꯄꯩꯁꯥ ꯆꯥꯕꯁꯨ ꯉꯥꯏꯔꯦ ꯑꯣ ꯁꯣꯝꯅꯥꯔꯣꯝꯗ ꯁꯦꯝꯕ ꯂꯥꯛꯏꯕꯅꯦꯅ ꯇꯧꯔꯤꯁꯦ
ꯑꯗꯨꯅꯦ ꯁꯤ ꯌꯦꯡꯉꯣ ꯑꯩꯈꯣꯏ ꯂꯣꯝꯗꯁꯨ ꯑꯩꯈꯣꯏꯃꯛꯇꯁꯨ ꯑꯩꯈꯣꯏ ꯌꯨꯝꯒꯤꯃꯛꯇꯁꯨ ꯅꯍꯥꯟ ꯁꯪꯒꯣꯜꯒꯤ ꯁ꯭ꯀꯤꯝ ꯑꯦ ꯁꯟ ꯃꯈꯣꯝ ꯀꯩ ꯍꯥꯏꯈꯔꯦ ꯖꯔꯁꯤ ꯁꯟꯗꯣ ꯑꯗꯨ ꯄꯤꯕꯒꯤ ꯁ꯭ꯀꯤꯝ ꯑꯃ ꯂꯥꯛꯑꯦ ꯑꯩꯈꯣꯏ ꯑꯦꯄ꯭ꯂꯥꯏ ꯇꯧꯋꯦꯕꯀꯣ ꯑꯗꯨ ꯇꯧꯔꯒ ꯃꯑꯣꯡ ꯌꯥꯝ ꯃꯥꯟꯅ ꯎ ꯁꯤꯃꯦꯟꯠꯒ ꯄꯨꯔꯛꯑꯒꯀꯣ ꯎ ꯈꯔꯅꯦ ꯁꯤꯃꯦꯟꯠ ꯈꯔ ꯄꯨꯔꯛꯑꯅꯤ ꯃꯣꯏ ꯁꯪꯒꯣꯜ ꯖꯒꯥꯒ ꯃꯣꯏ ꯍꯥꯟꯅ ꯅꯥꯞ ꯑꯣꯜꯂꯝꯃꯦꯕꯀꯣ ꯁꯟꯅ ꯂꯦꯞꯍꯣꯏꯗꯕ ꯖꯒꯥ ꯀꯥꯏ ꯑꯗꯨꯒ ꯃꯣꯏ ꯃꯣꯏ ꯊꯤꯀꯥ ꯂꯧꯕ ꯀꯥꯡꯕꯨꯗꯨꯒꯤ ꯋꯥꯀꯔ ꯍꯥꯏꯇꯥꯔꯦ ꯈꯔ ꯂꯥꯛꯑꯒ ꯃꯤꯁꯇ꯭ꯔꯤ ꯈꯔ ꯂꯥꯛꯑꯒ ꯁꯪꯒꯣꯜꯁꯦ ꯁꯥꯔꯝꯃꯦꯕ ꯌꯥꯝ ꯅꯣꯞꯅꯅꯤꯀꯣ ꯁꯥꯔꯝꯃꯤ ꯁꯤꯁꯨ ꯅꯣꯡꯃꯗ ꯈꯨꯗꯛꯇ ꯂꯣꯏ ꯁꯪꯒꯣꯟꯅꯦꯕ ꯁꯥꯔꯝꯃꯤꯁꯦ ꯃꯈꯥꯒꯁꯦ ꯁꯤꯃꯦꯟꯇꯦꯠ ꯀ ꯇꯧꯔꯒꯀꯣ ꯑꯗꯨ
ꯑꯦ ꯃꯔꯥ ꯑꯃꯒꯤ ꯀꯩꯅꯣꯒꯤ ꯃꯑꯣꯡꯗ ꯍꯥꯏꯗꯤ ꯔꯦꯛ ꯑ ꯅꯔꯦꯟꯗ꯭ꯔ ꯃꯣꯗꯤꯅ ꯄꯤꯔꯛꯄ ꯁ꯭ꯀꯤꯝꯒꯤ ꯇꯣꯏꯂꯦꯠ ꯁꯥꯕꯅꯦꯅ ꯂꯦꯝꯅ ꯂꯦꯟ ꯂꯦꯟ ꯃꯆꯥ ꯃꯀꯨꯞ ꯑꯃ ꯇꯥꯔꯛꯄꯗꯣ ꯍꯣꯕꯗꯣ
ꯑꯣ ꯑꯗꯨꯝꯕꯩ ꯑꯗꯨꯝꯕꯩ ꯀ꯭ꯋꯥꯂꯤꯇꯤꯗ ꯁꯥꯔꯝꯃꯦ ꯑꯗꯨꯒ ꯁꯟ ꯆꯍꯤ ꯑꯍꯨꯝ ꯐꯥꯖꯤꯜꯂꯛꯑꯕꯅꯦꯕꯀꯣ ꯁꯪꯒꯣꯜꯁꯦ ꯍꯧꯖꯤꯛ ꯂꯩꯔꯦ ꯑꯩ ꯌꯦꯟꯒꯣꯟ ꯑꯣꯟꯊꯣꯛꯑꯦꯕ ꯁꯤ ꯁꯪꯒꯣꯜꯁꯦ
ꯎꯝ
ꯁꯪꯒꯣꯜꯁꯦ ꯑꯗꯨꯒ ꯁꯟꯁꯤꯅ ꯂꯥꯛꯀꯅꯤ ꯂꯥꯛꯀꯅꯤ ꯂꯥꯛꯀꯅꯤ ꯍꯥꯏꯅ ꯆꯍꯤ ꯑꯨꯝ ꯐꯥꯖꯤꯜꯂꯛꯂꯕꯅꯦ ꯍꯧꯖꯤꯛꯁꯦ ꯈꯪꯗꯦ ꯃꯣꯏ ꯗꯥꯏꯔꯦꯛꯇꯔ ꯑꯃ ꯂꯥꯛꯑꯝꯃꯦ ꯂꯥꯛꯑꯝꯃꯒ ꯑꯩꯈꯣꯏ ꯕꯥꯁꯦ ꯑꯦ ꯁꯟꯒꯤ ꯇ꯭ꯔꯦꯅꯤꯡ ꯇꯧꯕ ꯑ ꯅꯨꯃꯤꯠ ꯃꯉꯥꯔ ꯀꯩꯅꯣꯝ ꯄꯨꯔꯦꯕꯀꯣ ꯅꯨꯡꯇꯤꯒꯤꯗꯤ ꯆꯠꯄ ꯁꯤꯗꯒꯤ ꯁꯟꯁꯦ ꯀꯃꯥꯏꯅ ꯂꯣꯏꯒꯅꯤ ꯀꯥꯏꯅ ꯇ꯭ꯔꯦꯅꯤꯡ ꯃꯉꯥ ꯄꯤꯕꯤꯔꯦ ꯑꯗꯨꯝ ꯅꯨꯃꯤꯠ ꯃꯉꯥꯅꯤ ꯑꯗꯨꯒ ꯁꯪꯒꯣꯜꯁꯤꯁꯨ ꯃꯣꯏ ꯑꯃ ꯂꯥꯛꯑꯒ ꯍꯥꯏꯔꯤꯁꯦ ꯑꯁ ꯃꯣꯏ ꯃꯣꯏ ꯁꯥꯔꯝꯃꯤ ꯁꯪꯒꯣꯜꯁꯤ ꯌꯥꯔꯣꯏ ꯈꯣꯠꯂꯣꯏ ꯍꯌꯦꯡ ꯅꯧꯅ ꯂꯥꯛꯑꯒ ꯂꯣꯏ ꯊꯨꯒꯥꯏꯍꯜꯂꯒ ꯑꯃꯨꯛ ꯅꯧꯅ ꯁꯥꯍꯟꯕꯤꯒꯦ ꯈꯣꯠꯍꯟꯕꯤꯒꯦ ꯀꯥꯢ ꯁꯤ ꯌꯥꯗꯦ ꯈꯣꯠꯇꯦ ꯀꯥꯏꯅ ꯃꯣꯏꯅ ꯐꯣꯇꯣꯒ ꯀꯥꯞꯄꯒ ꯌꯥꯝ ꯃꯑꯣꯡ ꯃꯥꯟꯅ ꯑꯃꯨꯛ ꯂꯥꯛꯑꯝꯃꯦꯕꯀꯣ ꯑꯃ ꯃꯨꯛꯇꯧ ꯑꯃ ꯃꯨꯛꯇꯧ ꯃꯣꯏ ꯃꯁꯦꯟ ꯄꯪꯁꯥꯟ ꯁꯥꯟꯅꯔꯒ ꯄꯪꯇꯧ ꯇꯧꯔꯒ ꯑꯩꯈꯣꯏꯗ ꯀꯩ ꯍꯥꯏꯅꯤ ꯌꯥꯝ ꯃꯑꯣꯡ ꯃꯥꯟꯍꯟꯕꯗꯣ ꯇꯧꯍꯟꯕꯤꯔꯦ ꯑꯩꯅ ꯇꯁꯦꯡꯅꯗꯤ ꯑꯩ ꯁꯤ ꯄꯣꯠꯁꯦ ꯗꯥꯏꯔꯦꯛꯇꯔꯗ ꯆꯠꯂꯒ ꯑꯩ ꯆꯦ ꯏꯔꯒ ꯐꯣꯇꯣ ꯅꯝꯃꯒ ꯑꯩꯈꯣꯏ ꯂꯩꯀꯥꯏꯗ ꯈꯔ ꯇꯧꯔꯦꯕꯀꯣ ꯁꯤ ꯄꯣꯠꯁꯦ ꯐꯣꯇꯣ ꯂꯣꯏ ꯅꯝꯃꯨꯔꯒ ꯆꯍꯤ ꯑꯍꯨꯝ ꯐꯥꯔꯛꯄꯗꯩ ꯑꯩ ꯇꯧꯁꯤꯔꯗꯤ ꯈꯜꯂꯝꯕꯅꯦꯕ
ꯎꯝ
ꯗꯤ ꯁꯤꯗ ꯀꯩꯗ ꯆꯠꯂꯒ ꯑꯗꯣ ꯑꯗꯨꯃꯛꯇꯨ ꯀꯩ ꯀꯥꯟꯅꯩ ꯑꯩꯈꯣꯏ ꯑꯩꯈꯣꯏꯁꯨ ꯌꯥꯝ ꯁꯣꯏꯗ ꯁꯣꯏꯗꯤ ꯑꯩ ꯏꯁꯥꯃꯛꯇꯒꯤ ꯍꯧꯅ ꯁꯣꯏꯔꯦꯗꯤ ꯁꯤꯒꯨꯝꯕ ꯃꯌꯥꯝꯁꯤ ꯌꯥꯅꯤꯡ ꯈꯣꯠꯅꯤꯡꯗꯦ ꯍꯥꯏꯕ ꯄꯣꯠꯁꯦ ꯁꯤꯗ ꯀꯩꯗꯃꯛ ꯀꯣꯛ ꯍꯣꯏ ꯑꯩꯅ ꯃꯣꯏꯗ ꯌꯧꯔꯒ ꯄꯣꯠꯁꯦ ꯍꯥꯏꯒꯗꯕꯅꯦꯕ ꯑꯗꯨ ꯄꯣꯠꯁꯦ ꯀꯩ ꯍꯥꯏꯅꯤ ꯃꯌꯥꯝꯅ ꯀꯔꯤꯝ ꯍꯥꯏꯅꯗꯕ ꯄꯣꯠ ꯑꯣꯏꯕꯅꯤꯅ ꯏꯇꯣꯝ ꯈꯛꯇ ꯇꯥꯒꯗ꯭ꯔꯥ ꯍꯥꯏꯕ ꯄꯣꯠꯁꯨ ꯂꯩꯔ ꯀꯥꯟꯗꯨꯗꯗꯤ ꯆꯨꯝꯅ ꯆꯨꯝꯅ ꯑꯆꯨꯝ ꯃ ꯊꯕꯛꯇꯨꯗ ꯇꯧꯕ ꯉꯝꯗꯕ ꯍꯥꯏꯗꯣ ꯇꯥꯍꯜꯂꯦꯕ ꯌꯥꯝꯅ
ꯎꯝ ꯑꯗꯨꯗꯤ ꯃꯣꯏꯁꯨ ꯋꯥꯗꯤ ꯇꯥꯔꯛꯀꯅꯤ ꯋꯥꯗꯤ ꯇꯔꯛꯀꯅꯤ ꯍꯥꯏꯗꯤ ꯃꯣꯏꯅꯁꯨ ꯍꯥꯏꯗꯤ ꯃꯣꯏꯁꯨ ꯃꯈꯥꯗ ꯂꯩꯕ ꯉꯥꯛꯇꯅꯤꯅ ꯃꯣꯏꯅꯁꯨ ꯑꯗꯨꯝ ꯌꯥꯎꯔꯤꯅꯦꯕ ꯃꯣꯏꯁꯨ ꯑꯗꯨꯝ ꯑꯗꯨꯝꯕ ꯀꯥꯇꯨ ꯀꯥꯔꯟ ꯇꯧꯕ ꯑꯗꯨꯝ ꯌꯥꯎꯗꯤ ꯌꯥꯎꯔꯤꯅꯦꯕ ꯑꯗꯨ ꯃꯣꯏꯒꯤ ꯃꯤꯡ ꯁꯧꯂꯛꯄ ꯌꯥꯒꯗꯕ ꯄꯣꯠ ꯑꯃ ꯂꯥꯛꯑꯒꯗꯤ ꯃꯣꯏꯁꯨ ꯑꯩꯈꯣꯏꯗ ꯃꯇꯦꯡ ꯄꯥꯡꯕꯅꯦ ꯈ ꯍꯥꯏꯖꯤꯗ ꯄꯥꯡꯉꯛꯀꯅꯦꯕ ꯃꯇꯦꯡꯁꯤꯗꯣ ꯑꯗꯨ ꯑꯐꯕ ꯃꯤꯗꯤ ꯑꯝꯇ ꯅꯠꯇ꯭ꯔꯦꯗ ꯍꯥꯏꯗꯤ ꯁꯤ ꯑꯣꯏꯒꯦꯔꯥ ꯀꯔꯤ ꯑꯣꯏꯒꯦꯔꯥ ꯃꯣꯏ ꯃꯅꯨꯡꯗ ꯑꯗꯨꯝ ꯆꯪꯈꯤꯕꯒ ꯑꯗꯨꯝ ꯆꯦꯟꯖ ꯑꯗꯨꯝ ꯂꯩꯌꯦꯕ
ꯑ ꯑꯁ ꯁꯨꯥꯏꯅ ꯑꯃ ꯇꯒꯗ ꯃꯤ ꯀꯨꯞꯊꯅ ꯈꯜꯂꯦꯅꯦ ꯁꯥꯏꯟ ꯑꯃ ꯇꯧꯕ ꯃꯇꯝꯗ ꯑꯦ ꯁꯤ ꯄꯣꯠꯁꯤꯅ ꯀꯔꯝꯕ ꯏꯐꯦꯛ ꯂꯥꯛꯍꯟꯕ ꯁꯤ ꯄꯣꯠꯁꯤꯅ ꯀꯥꯏꯗꯒꯤ ꯄꯩꯁꯥꯁꯦ ꯀꯃꯥꯏꯅ ꯂꯥꯛꯍꯟꯕ ꯌꯥꯝꯃꯃꯦ ꯇꯗꯤ ꯁꯤ ꯑꯩꯅ ꯈꯪꯕꯗꯤ ꯁꯤ ꯑꯩꯈꯣꯏ ꯁ꯭ꯋꯥꯏꯗꯩꯗꯤ ꯁꯤ ꯀꯥꯈꯤꯕ ꯑꯗꯨꯒ ꯍꯣꯝ ꯑꯦꯔꯦꯖ ꯇꯧꯔꯒ ꯂꯩꯕꯀꯣ ꯆꯍꯤ ꯑꯍꯨꯝꯒꯤ ꯃꯅꯨꯡꯗꯨꯗ ꯀꯗꯥꯗ ꯀꯣꯔꯣꯔꯄꯇꯤ ꯑꯣꯏꯁꯤꯜꯂꯛꯇꯅꯣ ꯃꯥꯏ ꯃꯥꯏ ꯅꯨꯨꯄꯤꯒꯤ ꯁꯅꯥ ꯌꯨꯝꯨꯜꯂꯛꯇꯗ
ꯑꯗꯨ ꯍꯥꯏꯗꯤ ꯄꯩꯁꯥ ꯄꯥꯔꯛꯄꯗꯨ ꯇꯣꯉꯥꯟꯕ ꯃꯤꯗꯨꯒ ꯌꯦꯡꯅꯔꯒꯗꯤ ꯄꯥꯏꯔꯛꯏꯕ ꯄꯩꯁꯥꯗꯨꯒꯗꯤ ꯑꯗꯨꯝ ꯌꯦꯡꯕ ꯅꯩꯅꯇ ꯌꯥꯔꯦꯗ
ꯑ ꯃꯣꯠꯄꯅꯤꯗ ꯑꯗꯨꯒ ꯍꯧꯖꯤꯛꯀꯤ ꯁꯟꯒꯤꯁꯦ ꯍ ꯂꯣꯏꯗꯔꯦ ꯍꯧꯖꯤꯛꯀꯤ ꯁꯟꯁꯦ ꯂꯥꯁꯇ ꯀꯩ ꯍꯥꯏꯔꯛꯀꯦꯅꯦ ꯅꯣꯏꯁꯦ ꯀꯩꯅꯣ ꯑꯣꯏꯅ ꯇꯧꯒꯦꯔꯣꯑꯣ ꯑꯁꯦꯡꯕꯩꯗꯤ ꯏꯁꯀꯤꯝꯁꯦ ꯂꯥꯛ ꯑꯃ ꯂꯥꯛ ꯑꯃꯒꯤ ꯆꯥꯡꯒꯤ ꯏꯁꯀꯤꯝꯅꯦꯕꯀꯣ ꯑꯩꯅ ꯁꯨꯝ ꯆꯥꯎꯕ ꯈꯣꯠꯇꯣꯛꯄꯥꯟꯗ ꯁꯟ ꯖꯔꯁꯤ ꯑꯃ ꯄꯤꯔꯛꯄ ꯍꯥꯏꯁꯦ ꯈꯔ ꯆꯥꯎꯕ ꯄꯤꯔꯛꯀꯗꯣꯏꯅꯦꯕ ꯁꯪꯒꯣꯜꯗꯨꯒ ꯀꯩꯗꯨꯒ ꯂꯣꯏ ꯁꯥꯔꯀꯥꯟꯗ ꯂꯥꯛꯑꯝꯕꯒꯤ ꯕꯖꯦꯠꯅꯦꯕ ꯃꯤ ꯑꯃꯗ ꯄꯤꯔꯤꯁꯦ ꯑꯗꯩ ꯃꯣꯏ ꯍꯥꯏꯁꯦ ꯂꯤꯁꯤꯡ ꯌꯥꯡꯈꯩ ꯑꯣꯏꯅ ꯂꯧꯔꯒꯦꯔ ꯂꯤꯁꯤꯡ ꯌꯥꯡꯈꯩ ꯂꯧꯔꯒꯦꯔ
ꯎꯝ
ꯈꯪꯗꯦꯗ ꯕ꯭ꯔꯥ ꯁꯤꯡꯉꯛ ꯍꯧꯖꯤꯛꯀꯤ ꯁꯟꯒꯤꯁꯨ ꯌꯥꯝ ꯂꯥꯛꯄ ꯅꯠꯇꯦ ꯃꯤ ꯌꯥꯝ ꯀꯥꯟꯅꯕꯤ ꯑꯩꯅꯕꯨꯗꯤ ꯍꯥꯏꯖꯕꯅꯤ ꯑꯩꯈꯣꯏ ꯀꯥꯡꯕꯨ ꯁꯥ ꯁꯃꯟꯇ ꯑꯣꯔꯁꯀꯤ ꯑꯃ ꯂꯩ ꯈꯣꯠꯂꯤ ꯀꯌꯥꯝ ꯂꯥꯛꯀꯅꯤ ꯂꯧꯅ ꯐꯥꯎꯗꯣꯛ ꯇꯧꯅꯔꯒ ꯈꯔꯗꯤ ꯆꯧꯊꯟꯅꯕꯅꯦꯕ
ꯎꯝ
ꯑꯗꯨꯗ ꯄꯣꯠꯇꯣ ꯑꯁꯝ ꯀꯩꯅꯣꯗꯒꯤ ꯄꯨꯔꯒ ꯃꯤ ꯆꯥꯝꯃꯗ ꯐꯣꯔ ꯑꯦꯛꯖꯥꯝꯄꯜ ꯃꯤ ꯆꯥꯃꯗ ꯄꯤꯕ ꯍꯥꯏꯕ ꯄꯣꯠꯁꯤ ꯃꯤ ꯌꯨꯝꯊꯣꯡ ꯀꯨꯟꯊ꯭ꯔꯥ ꯃꯨꯛꯇ ꯄꯤꯔꯒ ꯐꯣꯇꯣ ꯊꯥꯒꯠꯂ ꯂꯣꯏꯁꯤꯟꯁꯤꯅꯦꯕ ꯇꯧꯐꯝꯁ ꯑꯣꯏꯅ
ꯏꯁꯀꯤꯝꯗꯨ ꯁꯦꯡꯉꯦ ꯍꯥꯏꯗꯤ ꯎꯝ ꯍꯥꯏꯗꯤ ꯏꯁꯀꯤꯝꯁꯦ ꯍꯥꯏꯗꯤ ꯏꯁꯀꯤꯝꯁꯦ ꯁꯦꯡ ꯍꯥꯏꯥꯏꯔꯗꯤ ꯑꯩꯈꯣꯏ ꯄ꯭ꯔꯖꯥ ꯑꯩꯈꯣꯏꯅ ꯃꯣꯏꯗꯒꯤ ꯊꯕꯛ ꯑꯣꯏꯅ ꯇꯧꯕꯤꯌꯨ ꯍꯥꯏ ꯍꯥꯏꯕ ꯑꯃ ꯅꯠꯇ꯭ꯔꯒꯅ ꯑꯩꯈꯣꯏ ꯄꯩꯁꯥꯗꯣ ꯑꯣꯏꯅ ꯂꯧꯖꯒꯦ ꯍꯥꯏꯕ ꯑꯃ ꯆꯣꯏꯁ ꯑ ꯊꯝꯒꯗꯕꯅꯤꯗ ꯑꯗꯨꯒ ꯑꯩꯈꯣꯏꯒꯤ ꯂꯥꯏꯌꯦꯡꯕꯗꯁꯨ ꯀꯩꯅꯣꯝ ꯂꯩꯗꯅ ꯍꯥꯏꯗꯤ ꯃꯣꯗꯤꯅ ꯄꯤꯕ ꯍꯛꯁꯟ ꯀꯥꯇ ꯀꯅ ꯑꯗꯨ ꯂꯥꯏꯌꯦꯡꯕꯒꯤꯗꯤ ꯑꯗꯨꯝ ꯄꯩꯁꯥ ꯄꯤꯅꯤꯌꯦ ꯑꯗꯨꯒꯤ ꯑꯗꯨ ꯑꯗꯨꯝ ꯄꯤꯔꯒ ꯄꯩꯁꯥ ꯑꯣꯏꯅ ꯂꯧꯊꯣꯛꯄꯗꯤ ꯌꯥꯔꯣꯏ ꯀꯥꯏ ꯇꯧꯔꯤꯁꯦ ꯁꯤ ꯈ꯭ꯋꯥꯏꯗꯒꯤ ꯁꯣꯏꯕ ꯄꯣꯠꯅꯦꯕ ꯃꯔꯝꯗꯤ ꯁꯥꯗꯨꯣ ꯌꯧꯍꯟꯗꯕꯤꯗ ꯂꯧꯊꯣꯛꯄ ꯌꯥꯏꯒꯥꯏ ꯌꯥꯗꯦꯒꯥꯏ ꯇꯧꯔ ꯃꯅꯨꯡꯗꯗꯤ ꯌꯥꯗ꯭ꯔꯦꯕ ꯄꯣꯠꯇꯨ ꯄꯩꯁꯥꯗ ꯆꯥꯔꯕꯅꯦꯕ ꯌꯥꯗ꯭ꯔꯦꯅ ꯂꯩꯕ ꯄꯣꯠꯇꯣ
ꯑꯥ
ꯑꯗꯨ ꯑꯣꯏꯔꯒꯗꯤ ꯑꯩꯈꯣꯏꯗ ꯍꯥꯏꯕꯤꯒꯗꯕꯅꯤ ꯁꯦꯡꯅ ꯅꯣꯏ ꯄꯩꯁꯥ ꯂꯧꯒꯦ ꯍꯥꯏꯕ ꯅ ꯅꯠꯇ꯭ꯔꯒ ꯑꯩꯈꯣꯏꯅ ꯑꯗꯨꯝ ꯊꯤꯌꯣ ꯍꯥꯏꯕ꯭ꯔꯥ ꯍꯥꯏꯗꯤ ꯍꯧꯖꯤꯛꯀꯤ ꯁꯟꯒꯤ ꯃꯇꯥꯡꯗꯁꯨ ꯍꯥꯏꯗꯤ ꯄꯩꯁꯥ ꯑꯣꯏꯅ ꯄꯤꯔꯛꯑꯣꯔꯥ ꯅꯠꯇ꯭ꯔꯒ ꯑꯩꯈꯣꯏꯅ ꯑꯗꯨꯝ ꯁꯦꯝ ꯁꯦꯝꯃꯔꯥ ꯑꯣ ꯑꯗꯨꯒ ꯑꯦꯋꯥꯔꯅꯦꯁ ꯄꯤꯕꯗꯨꯕꯨꯗꯤ ꯑꯗꯨ ꯅꯣꯏꯅ ꯄꯩꯁꯥ ꯂꯧꯔꯨꯕꯁꯨ ꯑꯩꯈꯣꯏ ꯑꯗꯨꯝ ꯄꯤꯕ ꯑꯗꯨꯝ ꯂꯥꯛꯀꯅꯤ ꯁꯤꯠꯇꯣꯛ ꯁꯤꯠꯇꯣꯛꯑꯣ ꯍꯥꯏꯅ ꯑꯗꯨ ꯇꯧꯕꯤꯒꯗꯕꯅꯦ
ꯃꯃꯨꯠ ꯇꯥꯅ ꯁꯦꯡꯅ
ꯔꯥꯏꯠꯇꯤ ꯂꯩꯈꯤꯅꯦꯕ
ꯑꯗꯨꯅ ꯃꯥꯅꯦ ꯑꯃꯨꯇꯥꯅ ꯁꯦꯡꯅꯗꯦ ꯄꯩꯁꯥꯥꯁ ꯑꯣꯏꯅ ꯂꯧꯔꯁꯨ ꯂꯧꯔꯣ ꯁꯨꯃꯥꯏꯅ ꯇꯧꯁꯤ ꯄꯩꯁꯥꯁꯦ ꯇꯁꯦꯡꯅ ꯁꯤꯃꯁꯤ ꯈꯥꯗꯔꯛꯄꯅꯤ ꯁꯤꯃ ꯈꯥꯏꯔꯁꯤꯅ ꯂꯧ ꯇꯥꯔꯒꯗꯤ ꯑꯦꯠꯂꯤꯁ ꯃꯣꯏꯒꯤ ꯂꯤꯁꯤꯡꯉꯥ ꯑꯃꯗ ꯍꯧꯔꯒꯦ ꯇꯥ ꯑꯃꯗ ꯍꯧꯛꯒꯦ ꯍꯥꯏꯕ ꯃꯇꯝꯗ ꯂꯥꯛꯑ ꯑꯃꯗꯨꯗ ꯃꯤꯗꯨꯅ ꯑꯗꯨꯝ ꯍꯣꯏ ꯍꯥꯏꯒꯅꯦꯕ ꯑꯗꯨ ꯋꯥꯗꯨꯣ ꯑꯗꯨꯝ ꯌꯦꯡꯉꯔꯁꯨ ꯌꯥ ꯄꯣꯠꯅꯦꯕ
ꯃꯥꯅꯦ ꯑꯗꯨꯒ ꯉꯁꯥꯏ ꯉꯁꯥꯏꯒꯤ ꯈꯪꯅꯕꯒꯤꯗꯨꯒꯤꯗꯤ ꯍꯥꯏꯗꯤ ꯕ꯭ꯂꯣꯛꯀꯤ ꯄꯥꯕꯨꯡꯗꯨꯅ ꯊꯥ ꯃꯔꯤ ꯃꯉꯥꯒꯤ ꯑꯦꯋꯥꯔꯅꯦꯁ ꯆꯠꯂꯨꯏ ꯍꯥꯏꯕꯗꯣ ꯑꯗꯨꯝ ꯑꯗꯨꯝ ꯆꯠꯄꯤꯔꯨꯔ ꯂꯣꯏꯔꯦ
ꯋꯥ
ꯑꯗꯨꯃ ꯈꯪꯉꯅꯤ ꯑꯗꯨ ꯄꯩꯁꯥꯗꯨꯁꯨ ꯈꯪꯗꯧꯖꯨꯔꯔꯕꯃꯦꯅ ꯈꯪꯉꯕꯃꯦꯅ ꯑꯩꯈꯣꯏ ꯁꯥꯖꯔꯁꯨ ꯌꯥꯔꯦ ꯃꯔꯝꯗꯤ ꯏꯁꯥ ꯏꯁꯥꯅ ꯁꯥꯖꯔꯗꯨꯅ ꯃꯃꯨꯠ ꯇꯥꯖꯕ ꯄꯣꯠꯅꯦꯕ
ꯃꯥꯅꯦ ꯄꯩꯁꯥ ꯂꯧꯔꯒ ꯏꯁꯥꯅ ꯑꯗꯨꯝ ꯇꯧꯖꯒꯦ ꯍꯥꯏꯇꯥꯔꯁꯨ ꯌꯥꯕ ꯄꯣꯠꯅꯦꯕ ꯁꯦꯟꯅꯅ ꯑꯣꯟꯊꯣꯛꯑꯒ ꯅꯠꯇ꯭ꯔꯥ
ꯌꯥꯝ ꯄꯣꯠꯅꯦ ꯑꯗ ꯃꯣꯏ ꯄꯩꯁꯥꯁꯨ ꯆꯥꯗꯕꯅꯦꯅꯦ ꯀꯗꯔꯒ ꯐꯗꯔꯒ ꯇꯧꯔꯒ ꯌꯥꯝ ꯂꯩꯌꯦꯕ ꯁꯨꯝꯕ ꯃꯌꯥꯝ ꯑꯃ
ꯑꯁ ꯋꯥꯔꯤ ꯌꯥꯝ ꯂꯩꯗ ꯌꯥꯝ ꯂꯩ ꯑ